ꯑꯣ
ꯎꯝ ꯇꯥꯏꯌꯦ
ꯇꯥꯔꯕꯣ
ꯇꯥꯏꯦ
ꯑꯣ ꯀꯩꯅꯣ ꯇꯧꯔꯒꯦꯅꯦ ꯌꯥꯗ꯭ꯔꯕ ꯉꯁꯥꯏꯗꯣ ꯑꯗꯨꯗꯨꯒꯤꯅꯤꯗ
ꯃꯤꯠꯁꯦ ꯎꯗꯗꯅ ꯅꯝꯕꯔꯁꯦ ꯐꯥꯇꯣꯛꯄꯗꯨꯗ ꯁꯦꯔꯥꯟ ꯇꯨꯔꯥꯟ ꯑꯃꯨꯛ ꯅꯝꯂꯩꯔꯝꯃꯦ ꯑꯃꯕꯨꯛ ꯍꯦꯛ ꯎꯗꯕ ꯃꯌꯦꯛꯁꯤꯡꯁꯦ ꯃꯥꯔꯒꯅꯤ ꯑꯩꯅ ꯌꯦꯡꯉꯤꯁꯦ ꯂꯥꯞꯊꯣꯛꯑꯒ ꯑꯃꯨꯛ ꯌꯦꯡꯉꯤ ꯅꯛꯁꯤꯜꯂꯒ ꯑꯃꯨꯛ ꯌꯦꯡꯉꯤ ꯃꯤꯠꯁꯦ
ꯗꯧꯒꯦ
ꯐ꯭ꯔꯦꯝꯗꯣ ꯑ ꯑꯗꯨꯒꯤ ꯎꯞꯄ ꯅꯨꯡꯉꯥꯏꯇꯕ ꯑꯗꯨ ꯑꯊꯥꯞꯄꯗꯤ ꯂꯪꯇ꯭ꯔꯤꯛ ꯂꯥꯡꯅ ꯎꯏꯌꯦꯕ ꯃꯤꯠ ꯁꯦ ꯌꯥꯝ ꯑ ꯌꯦꯡꯊꯣꯛꯀꯦ ꯇꯧꯕꯅꯦ ꯆꯠ ꯒꯤ ꯐꯔꯛ ꯇꯥꯔꯒ ꯑꯗꯨꯝ ꯂꯩꯅ ꯇꯧꯔꯤ
ꯅꯪ ꯑꯗꯨꯃꯥꯏꯅ ꯑꯗꯨꯃꯥꯏꯅ ꯇꯧꯔꯦ ꯐꯔꯛ ꯇꯥꯔ ꯑꯃ ꯂꯩꯅ ꯏꯁꯥꯒꯤ ꯌꯦꯡꯒꯗꯕ ꯅꯥꯒꯗꯕꯗꯣ ꯍꯥꯟꯅ ꯇꯧꯔꯑꯦꯕ ꯑꯗꯨꯝ ꯇꯧꯖꯔ ꯂꯩꯅꯦꯕ
ꯑꯗꯨꯅꯦ ꯁꯨꯡ ꯌꯦꯡꯊꯣꯛꯇꯕꯅꯦ ꯑꯩꯁꯦ ꯏꯁꯥꯒꯤ ꯑꯣꯏꯅ ꯃꯜꯇꯤꯚꯤꯇꯥꯃꯤꯟ ꯑꯝꯇ ꯂꯩꯔꯒ ꯊꯛꯀꯦ ꯏꯁꯥꯁꯦ ꯀꯩꯅꯣ ꯇꯧꯗ꯭ꯔꯦꯅ ꯃꯆꯤ ꯑꯣꯏꯗ꯭ꯔꯕ ꯃꯥꯜꯂꯦꯅ ꯈꯟꯕ ꯑꯗꯨꯕꯨ ꯂꯩꯕ ꯉꯝꯗꯦ ꯌꯥꯝ ꯇꯥꯡꯕ ꯄꯣꯠꯁꯨ ꯅꯠꯇꯕꯗꯣ ꯄꯥꯡꯊꯣꯛ ꯆꯥꯃꯒ ꯑꯗꯨꯝ ꯂꯩꯕꯗꯣ ꯑꯣꯏ ꯂꯩꯔꯦꯕ ꯏꯁꯥꯁꯦ ꯑꯗꯨꯅ ꯑꯍꯤꯡꯗ ꯇꯨꯝꯗꯕꯒꯤ ꯏꯁꯥꯁꯤꯁꯨ ꯕꯔ ꯕꯔꯔꯒ ꯄꯠꯂꯦ ꯀꯅꯥ ꯊꯕꯛ ꯋꯥ ꯑꯇꯩ ꯋꯥꯔꯦ ꯑꯉꯥꯡ ꯅꯨꯃꯤꯠꯇꯨꯝꯃ ꯑꯗꯨꯒ ꯅꯨꯡꯗꯥꯡꯗꯨꯅ ꯄꯨꯡ ꯇꯔꯥꯃꯥꯊꯣꯏ ꯑꯗꯨꯋꯥꯏꯗꯗꯤ ꯇꯨꯝꯃꯃꯅꯤ ꯑꯩꯩꯅ ꯇꯨꯝꯃꯒꯩꯅꯦ ꯉꯟꯇꯥꯥꯅ ꯑꯃꯨꯛ ꯃꯤꯀꯞꯊꯣꯛꯂꯛꯑꯦ ꯍꯥꯏꯕꯅꯤꯗ ꯄꯨꯡ ꯑꯅꯤ ꯇꯥꯗ꯭ꯔꯤꯉꯩꯗ ꯐꯥꯎꯅꯤꯡꯕꯅꯦ ꯏꯟꯁꯥꯡꯁꯤ ꯑꯃ ꯑꯗꯨꯁꯨ ꯆꯣꯔꯣ ꯐꯥꯎꯔꯣ ꯂꯣꯜꯂꯒ ꯊꯣꯛꯂꯛꯏꯅꯤ ꯀꯥꯞꯊꯣꯛꯂꯛꯏꯅꯦ ꯑꯇꯩꯗꯨꯁꯨ ꯚꯥꯏ ꯅꯪꯁꯦ ꯃꯪꯗꯨꯗ ꯑꯩ ꯋꯥꯔꯤ ꯁꯥꯟꯅꯩꯅꯦꯅ ꯇꯧꯔꯒ ꯀ ꯅꯣꯡ ꯆꯨꯔꯛꯄꯗꯨꯁꯨ ꯑꯩꯒꯤ ꯅꯥꯀꯣꯡꯗ ꯇꯥ ꯇꯥꯅ ꯑꯁ ꯅꯣꯡ ꯑꯃꯨꯛ ꯆꯨꯔꯛ ꯇꯧꯏꯁꯨꯦ ꯕꯤꯂꯥꯕꯥꯥꯇꯤ ꯀꯩꯀꯥ ꯃꯌꯥꯝꯗꯣ ꯀꯃꯥꯏꯅ ꯇꯧꯔꯝꯗꯣꯏꯅꯣ ꯈꯣꯠꯂꯝꯗꯣꯏꯅꯣ ꯀꯥꯟꯗ ꯋꯥꯔꯤꯁꯦ ꯁꯥꯔꯦ ꯑꯗꯨꯒ ꯑꯃꯨꯛꯁꯨ ꯃꯤꯀꯨꯞ ꯑꯃ ꯑꯅꯤꯃꯨꯛ ꯇꯨꯝꯕ ꯑꯗꯨꯒ ꯋꯥꯔꯤ ꯁꯥꯔꯤꯕꯅꯤꯅ ꯑꯩꯁꯦ ꯑꯁ ꯑꯩꯁꯦ ꯑꯃꯨꯛ ꯇꯨꯝꯊꯍ ꯂꯩꯔꯝꯃꯤꯅꯦ ꯀꯥꯏꯗ ꯍꯥꯏꯔꯒ ꯑꯃꯨꯛꯁꯨ ꯁꯥꯕ ꯀꯔꯤ ꯀꯔꯤ ꯀꯣ ꯈꯨꯇꯧꯅꯣ ꯈꯪꯗ꯭ꯔꯕꯅ ꯑꯗꯨꯃꯥꯏꯅ ꯑꯗꯨꯝ ꯇꯧ ꯂꯩꯕꯅꯤ ꯉꯔꯥꯡꯁꯦ ꯑꯗꯨꯗꯩ ꯀꯣꯟꯅꯗꯤ ꯂꯥꯁꯇ ꯂꯥꯁꯇꯗꯤ ꯀꯣꯟꯅꯅꯤ ꯅꯣꯡꯃꯗ ꯖꯝ ꯖꯝ ꯇꯥꯔꯛꯄꯗꯒꯤꯗꯤ ꯈꯣꯟ ꯊꯣꯛꯣꯛꯄꯗꯒꯤ ꯃꯤꯀꯞ ꯊꯣꯛꯂꯛꯄꯗꯗꯤ ꯑꯗꯨꯨꯝ ꯌꯥꯗ꯭ꯔꯦꯗꯅ ꯐꯣꯟꯗꯨ ꯃꯦꯠꯂꯒ ꯑꯃꯨꯛ ꯂꯩꯔꯦ ꯑꯗꯨꯗ ꯋꯥꯔꯤ ꯑꯃꯨꯛꯇ ꯔꯦꯗꯤꯑꯣ ꯂꯤꯂꯥ ꯑꯃꯨꯛꯇ ꯇꯧꯔꯒ ꯑꯃꯨꯛ ꯅꯣꯡꯉꯥꯜꯂꯝꯗꯥꯏꯗꯅ ꯑꯩꯉꯣꯟꯗ ꯃꯦꯁꯦꯖ ꯊꯥꯏꯗꯣ ꯅꯉꯣꯟꯗ ꯍꯥꯟꯅ ꯃꯦꯁꯦꯖ ꯊꯥꯏꯗꯨꯅ ꯉꯜꯂꯤꯉꯩꯗꯒꯤꯗꯅ ꯑꯗꯒꯤ ꯅꯪꯅ ꯑꯃꯨꯛ ꯒꯨꯗ ꯃꯣꯔꯅꯤꯡ ꯑꯅ ꯊꯥꯔꯛꯄꯗꯨꯗꯗꯤ ꯑꯩꯅ ꯑꯗꯨꯗ ꯐꯠ ꯂꯥꯎꯅ ꯃꯦꯁꯦꯖ ꯍꯜꯂꯛꯏꯗꯣ ꯇꯨꯝꯗꯕꯒꯤꯅꯦꯕ ꯑꯩ ꯍꯧꯖꯤꯛꯐꯥꯎ ꯇꯨꯝꯗ꯭ꯔꯤꯑꯅ ꯍꯥꯏꯗꯣ ꯄꯨꯡ ꯑꯅꯤ ꯑꯍꯨꯝꯈꯥꯛ ꯇꯨꯝꯃꯦ ꯍꯥꯏꯕꯅꯤꯗ ꯀꯥꯏꯗ ꯐꯗꯣꯏꯅꯣ ꯁꯤꯅ
ꯋꯥꯈꯜ ꯃꯌꯥꯝ ꯈꯟꯖꯕꯩ ꯅꯣꯏꯅ ꯑꯍꯟꯒ ꯑꯣꯏꯔꯦꯗꯒꯤ ꯀꯩꯅꯣ ꯇꯧꯗ꯭ꯔꯦ ꯊꯕꯛ ꯑꯩꯈꯣꯏ ꯊꯕꯛ ꯋꯥꯔꯨꯕ ꯀꯩꯗꯧꯕꯩ ꯇꯝ ꯌꯥꯔꯤꯅꯣ ꯇꯝ ꯇꯥꯔ
ꯑꯈꯣꯏ ꯊꯕꯔ ꯑꯣꯏ ꯑꯗꯨꯝ ꯊꯕꯛ ꯋꯥꯔꯨꯔꯕ ꯅꯨꯃꯤꯠꯁꯦ ꯑꯅꯥꯇꯩ ꯄꯨꯗꯩ ꯆꯥꯗꯅꯁꯨ ꯆꯥꯔꯅꯤꯀꯣ ꯑꯗꯨꯒ ꯇꯨꯝꯕꯁꯨ ꯌꯥꯔꯣꯏ ꯑꯩ ꯊꯕꯛ ꯋꯥꯕ ꯅꯨꯃꯤꯠꯁꯦ ꯑꯉꯥꯡꯅ ꯆꯥꯛꯇꯣ ꯑꯩꯈꯣꯏ ꯑꯍꯨꯝ ꯄꯨꯂꯞ ꯆꯥꯃꯤꯟꯅꯕꯗꯨꯗ ꯑꯉꯥꯡꯅꯤ ꯍꯥꯟꯅ ꯆꯥꯔꯨꯔꯦ ꯑꯗꯨꯅ ꯈꯨꯣꯏꯗꯥꯒ ꯈꯨꯗꯤꯦꯝꯃꯛ ꯑꯩꯈꯣꯏꯁꯨ ꯀꯣꯟꯅ ꯆꯥꯕꯗꯣ ꯈꯨꯗꯥ ꯑꯃꯨꯛ ꯅꯨꯡ ꯍꯣꯀꯠꯇꯅ ꯑꯃꯨꯛ ꯂꯩꯒꯅꯤ ꯉꯥꯏꯥꯛꯇꯪꯗꯨꯗ ꯑꯗꯒꯤ ꯑꯃꯨꯛ ꯅꯨꯡ ꯍꯣꯟꯕꯗꯨ ꯂꯣꯏꯔꯒ ꯑꯃꯨꯛ ꯃꯥꯗ ꯏꯔꯨꯖꯔꯒ ꯉꯥꯏꯔ ꯆꯥꯗꯅ ꯁꯣꯝꯗꯗꯤ ꯄꯣꯛꯛꯇꯨꯒꯤ ꯆꯥꯛꯣ ꯉꯔꯥꯡꯗꯤ ꯆꯥꯛ ꯌꯥꯝ ꯂꯥꯛꯑꯃꯦ ꯍꯥꯏꯗ꯭ꯔꯥ ꯍꯥꯏꯩꯅꯅꯨꯡ ꯃꯄꯐꯝ ꯑꯃ ꯆꯥꯁꯤꯦ ꯈꯜꯂꯤꯅꯦꯕ ꯑꯩꯅ ꯆꯔꯥꯛ ꯋꯥꯟꯁꯤꯜꯂꯨꯔꯗꯤ ꯃꯁꯤ ꯐꯤꯕꯝ ꯇꯥꯔꯔꯣꯏ ꯅꯨꯡꯗꯥꯡ ꯆꯥꯛ ꯆꯥꯕꯗ ꯑꯃꯨꯛ ꯐꯔꯛ ꯇꯥꯔꯛꯅꯤ ꯄꯨꯛ ꯀ ꯈꯠ ꯂꯩꯔꯅꯤꯅ ꯆꯥꯗ꯭ꯔꯕꯅꯦꯕ ꯈꯥꯡꯉꯕꯅꯦꯕ ꯆꯥꯛ ꯉꯟꯅ ꯆꯔꯒꯦꯅ ꯉꯟꯅ ꯆꯥꯔꯒꯦꯗ ꯑꯗꯨꯝ ꯄꯨꯡ ꯇꯔꯥ ꯑꯗꯨꯝ ꯇꯥꯏꯕ ꯆꯥꯕꯗꯣ ꯁꯥꯎꯅꯤꯡꯕ ꯀꯩꯊꯣꯛ꯭ꯔꯣ ꯒ꯭ꯔꯣ ꯭ꯔꯣꯛ ꯊꯤꯔꯦ ꯑꯗꯨꯒ ꯑꯗꯨꯝ ꯍꯋꯥꯏ ꯊꯣꯡꯉꯦ ꯑꯩꯈꯣꯏꯒꯤꯅ ꯃꯣꯏꯒꯤꯅ ꯑꯉꯥꯡꯈꯅ ꯌꯦꯟ ꯊꯣꯡꯉꯦ ꯍꯋꯥꯏ ꯊꯣꯡꯐꯝꯗꯨ ꯇꯧꯔꯒ ꯖꯣꯞ ꯆꯣꯖꯣꯞ ꯆꯥꯁꯤꯂ ꯑꯗꯨꯝ ꯇꯣꯛꯑꯦꯗꯅ
ꯆꯅꯤꯡ ꯄꯣꯠꯇꯨꯗꯤ ꯉꯥꯏꯗ꯭ꯔꯁꯨ ꯀꯣꯊꯔꯒ ꯆꯥꯔꯒ ꯀꯩꯅꯣ ꯇꯧꯔꯗꯤ ꯐꯔꯦ ꯑꯗꯨꯝ ꯃꯤ ꯉꯥꯏꯔ ꯂꯩꯗꯣꯏꯕ ꯀꯩ ꯀꯥꯟꯅꯕꯅꯣꯕꯅ
ꯃꯌꯥꯝ ꯆꯥꯃꯤꯟꯅꯕꯗꯅꯗꯤ ꯑꯋꯇ ꯇꯧꯔꯒ ꯇꯧꯕꯗꯨ ꯅꯨꯡꯉꯥꯏꯇꯦ
ꯑꯣ ꯃꯌꯥꯝ ꯆꯥꯃꯤꯟꯅꯔꯦꯅꯦ ꯄꯨꯡ ꯑꯃ ꯑꯅꯤ ꯇꯥꯐ ꯑꯗꯨꯝ ꯉꯥꯏꯔ ꯂꯩꯗꯣꯏꯔꯦꯁꯦ ꯉꯁꯥꯏ ꯆꯥꯛ ꯂꯥꯡꯕꯗꯨ ꯈꯥꯡꯉꯒ ꯑꯗꯨꯝ ꯂꯩꯔꯒ ꯀꯔꯤ ꯐꯔꯛꯇꯣꯏꯅꯣꯗꯨꯕꯣ ꯆꯥꯛ ꯆꯥꯕ ꯈꯥꯡꯕ ꯈꯣꯡ ꯍꯥꯝꯕ ꯈꯥꯡꯕ ꯑꯗꯩ ꯀꯩꯅꯣ ꯇꯧꯕ ꯌꯣꯡ ꯍꯥꯝꯕ ꯈꯥꯡꯕ ꯈꯥꯡꯖꯤꯟꯕ ꯄꯣꯠꯁꯦ ꯑꯝꯇ ꯐꯠꯇꯕꯅꯤ ꯈꯥꯡꯖꯤꯟꯕ ꯄꯣꯠꯇꯩꯅꯤ ꯅꯪ ꯁꯣꯔꯂꯛꯇꯣꯏ ꯃꯌꯥꯝꯁꯦ ꯃꯥꯒꯤꯗꯤ ꯃꯇꯝ ꯃꯇꯝꯒꯤ ꯃꯥꯒꯤ ꯃꯥꯒꯤ ꯊꯥꯗꯣꯛꯇꯧꯕ ꯃꯇꯝꯗ ꯑꯣꯏꯔꯛꯄꯅꯤ ꯑꯗꯨꯝ ꯊꯥꯗꯣꯔꯛꯀꯅꯤ ꯑꯗꯨꯗ ꯀꯩꯅꯣ ꯇꯧꯍꯧꯗ꯭ꯔꯗꯤ ꯑꯗꯨꯝ ꯆꯥꯛꯈꯥꯎ ꯇꯠ ꯈꯣꯠꯄ ꯈꯣꯠꯄ ꯅꯥ ꯑꯗꯨꯝ ꯇꯧꯗꯣꯏꯅꯤ ꯃꯌꯥꯝꯁꯦ ꯆꯥꯛ ꯆꯥꯕ ꯃꯇꯝꯗ ꯅꯣꯡꯃ ꯆꯥ ꯃꯇꯝꯗ ꯑꯗꯨꯝ ꯁꯣꯏꯗꯕꯤ ꯑꯗꯨꯝ ꯌꯥꯅꯉꯥꯏꯝ ꯆꯥꯒꯗꯕꯅꯤ ꯍꯥꯏꯗꯤ ꯅꯨꯡꯇꯤꯒꯤꯗ ꯈꯪꯈ꯭ꯔꯕꯅꯦꯕ ꯍꯛꯆꯥꯡꯅ ꯀꯩꯀꯩ ꯃꯥꯏ ꯀꯩꯀꯩ ꯀꯔꯝ ꯀꯥꯟꯗ ꯊ ꯊꯣꯛꯂꯛꯀꯅꯤ ꯋꯥꯈꯜꯗ ꯂꯩꯈ꯭ꯔꯕꯅꯤꯅ ꯑꯗꯩ ꯃꯥꯏ ꯀꯩꯀꯩ ꯑꯗꯨ ꯇꯨꯝꯅꯕ ꯀꯩ ꯊ ꯊꯣꯛꯂꯛꯀꯅꯤ ꯑꯗꯨꯗ ꯌꯥꯎꯗ꯭ꯔꯦ ꯇꯨꯝꯅꯕꯗꯤ ꯊꯧꯂꯛꯑꯅꯤ ꯑꯗꯨꯗꯤ ꯑꯗꯨꯝ ꯆꯥꯛꯈꯥꯎ ꯁꯣꯛꯄ ꯑꯃ ꯁꯣꯛꯄ ꯃꯊꯪ ꯃꯊꯪ ꯇꯧꯔꯛꯏ ꯃꯌꯥꯝꯁꯦ ꯑꯗꯨꯅꯅꯦꯕ
ꯁꯣꯏꯁꯤꯡ ꯑꯗꯨꯅ ꯑꯃ ꯆꯥꯛꯈꯥꯎ ꯆꯣꯛꯠꯇꯅ ꯂꯣꯏꯔꯦꯗꯅ ꯃꯥꯏ ꯃꯤꯠꯄꯅ ꯑꯃꯨꯛ ꯂꯣꯏꯔꯦꯗꯅ ꯌꯦꯡꯉꯝꯗꯦ
ꯂꯣꯏꯁꯤꯟ ꯇꯧꯐꯝ ꯊꯣꯛꯄ ꯑꯩꯈꯣꯏꯁꯨ ꯉꯥꯏꯦ ꯑꯩꯗꯤ ꯑꯩꯣꯏ ꯑꯩꯈꯣꯏ ꯁꯤꯗ ꯆꯥꯅꯩ ꯃꯌꯥꯝꯁꯦ ꯑꯩꯈꯣꯏ ꯕꯕꯥ ꯆꯥꯔꯁꯨ ꯉꯥꯏꯔꯦ ꯑꯩꯈꯣꯏ ꯃꯥꯅ ꯆꯥꯔꯁꯨ ꯉꯥꯏꯔꯦ ꯑꯃꯨꯛꯇ ꯑꯗꯨꯝ ꯍꯥꯏꯗꯤ ꯃꯥꯏ ꯃꯥꯏ ꯊꯕꯛꯇꯨ ꯂꯩꯅꯔꯗꯤ ꯀꯩꯅꯣ ꯇꯧꯗꯕꯅꯤ ꯑꯗꯨꯝ ꯆꯥꯅꯩꯌꯦꯕ ꯍꯥꯏꯕꯗꯤ ꯑꯩꯈꯣꯏ ꯎꯉꯠꯁꯨ ꯃꯥꯏ ꯆꯥꯛ ꯆꯥꯗꯔꯗꯤ ꯊꯤꯔ ꯆꯥꯔꯒꯅꯤ ꯑꯩꯁꯨ ꯑꯩ ꯆꯥꯗꯨꯗꯤ ꯆꯥꯔꯒ꯭ꯔꯅꯤ ꯃꯣꯏ ꯆꯥꯒꯦ ꯆꯥꯔꯣꯏꯦ ꯑꯗꯨꯝ ꯑꯩ ꯃꯇꯝꯗ ꯁꯣꯏꯕ ꯌꯥꯒꯅꯤ ꯑꯗꯨꯃꯥꯏꯅ ꯇꯧꯔꯒ ꯑꯗꯨꯝ ꯆꯥꯅꯩ ꯉꯥꯛꯇꯅꯤ ꯍꯥꯏꯕ ꯑꯗꯨ ꯆꯃꯤ ꯂꯣꯏ ꯁꯨꯕ ꯌꯥꯗ ꯉꯗꯅ ꯇꯧꯕꯗ ꯑꯗꯨꯝ ꯍꯥꯏꯗꯤ ꯀꯥꯟꯅꯗꯦꯕ ꯑꯗꯨꯗ ꯍꯦꯛꯇ ꯏꯟꯖꯥꯡꯗꯨꯅ ꯍꯦꯛꯇ ꯀꯩꯅꯣ ꯇꯧꯗꯣꯏꯅ ꯅꯠꯇꯕ ꯀꯌꯥꯃꯨꯛ ꯍꯦꯟꯅꯗꯣꯏꯔꯤꯦ ꯄꯨꯂꯞ ꯆꯥꯃꯤꯟꯅꯕꯗꯣ ꯈꯤꯇꯪ ꯆꯥꯃꯤꯟꯅꯕꯗꯣ ꯅꯪ ꯆꯥꯐꯝ ꯊꯣꯛꯇ ꯑꯃ ꯈꯔ ꯂꯧꯣꯏꯔ ꯆꯥ ꯂꯣꯏꯔꯦ ꯅꯪ ꯆꯥꯅꯤꯡꯕ ꯀꯩ ꯌꯦꯔꯨꯝ ꯍꯧꯒꯦꯔꯥ ꯀꯩꯒꯦꯔꯥ ꯑꯗꯨꯝ ꯆꯥꯅꯤꯡꯕ ꯄꯣꯠꯇꯨꯗꯤ ꯑꯗꯨꯝ ꯍꯧꯔꯒ ꯁꯦꯝꯃꯒꯔ ꯂꯣꯏꯔꯦ ꯑꯗꯨ ꯌꯥꯗꯦ ꯇꯧꯗꯕ ꯌꯥꯗꯦ ꯅꯪꯦ ꯈꯟꯖꯤꯟꯗꯅ ꯈꯣꯠꯆꯤꯟꯗꯅ ꯇꯧ ꯂꯣꯏꯔꯦꯕ ꯑꯍꯜ ꯂꯃꯟꯒꯤ ꯇꯥꯏꯞꯇ ꯑꯗꯨꯏꯗꯨꯒꯤꯅꯦ ꯁꯣꯛꯏ ꯃꯌꯥꯝꯅ
ꯎ ꯑꯣꯕ ꯁꯣꯛꯑꯕꯅꯤ ꯃꯣꯏ ꯁꯥꯖ ꯌꯥꯗ꯭ꯔꯕꯅꯤ
ꯐꯠꯇꯕꯅ ꯐꯠꯇꯅꯕ ꯍꯥꯏꯕ ꯅꯠꯇꯦ ꯑꯗꯨ ꯆꯥꯛ ꯆꯥꯃꯤꯟꯅꯗ꯭ꯔꯒ ꯍꯦꯛꯇ ꯀꯩꯅꯣ ꯅꯨꯡꯁꯤꯅꯔꯣꯏꯗꯕ ꯀꯩꯅꯣ ꯇꯧꯔꯔꯣꯏꯗꯕ ꯅꯠꯇꯦ ꯍꯦꯛꯇ ꯀꯣꯟꯅꯔꯣꯏꯗꯕ ꯅꯠꯇꯦꯕ ꯑꯗꯨꯝ ꯆꯥꯛ ꯊꯣꯡꯉꯤꯕ ꯃꯤ ꯁꯨꯅꯕ ꯀꯣꯟꯅꯅꯕ ꯑꯗꯨꯝ ꯊꯣꯡꯉ ꯂꯩꯔꯕꯅꯤ ꯑꯗꯨꯝ ꯑꯗꯨꯗꯨꯅ ꯑꯗꯨꯝ ꯅꯪ ꯈꯔꯗꯣꯛꯑ ꯆꯥ ꯀꯩꯁꯨ ꯀꯩꯅꯣ ꯇꯧꯗꯕ ꯀꯣꯟꯅꯔꯣꯏꯗꯕ ꯂꯦꯝꯗꯕ ꯀꯩꯝꯇ ꯀꯔꯤꯝꯇꯇ ꯂꯩꯇꯦ ꯍꯥꯏꯕ ꯃꯣꯏꯒꯤꯁꯨ ꯅꯣꯏ ꯅꯨꯡꯉꯥꯏꯇ꯭ꯔꯒꯅ ꯃꯣꯏꯒꯤ ꯍꯥꯏꯅ ꯈꯥꯛꯄꯤꯈ꯭ꯔꯅꯤ ꯅꯪ ꯉꯥꯟꯅ ꯆꯠꯊꯣꯛꯄ ꯅꯨꯡꯉꯥꯏꯇ꯭ꯔꯦ ꯍꯥꯏ ꯇꯥꯔꯒꯁꯨ ꯑꯗꯨꯗꯣ ꯃꯣꯏꯒꯤ ꯆꯥꯡꯗꯨ ꯌꯥꯔꯦ ꯍꯥꯏ ꯇꯥꯔꯦ ꯅꯪꯒꯤ ꯑꯗꯨꯝ ꯀꯣꯠꯊꯔꯒ ꯂꯦꯝꯍꯧꯗꯣ ꯆꯥꯔꯁꯨ ꯌꯥꯔꯦ ꯅꯠꯇ꯭ꯔꯒꯅ ꯅꯪ ꯅ ꯍꯥꯟꯅ ꯑꯗꯨꯝ ꯀꯣꯠꯊꯔꯒ ꯑꯩ ꯁꯨꯃꯥꯏꯗꯤ ꯀꯣꯟꯅꯔꯅꯤ ꯁꯤꯅ ꯃꯣꯏꯒꯤ ꯑꯣꯑꯅꯤ ꯍꯥꯏꯔꯒ ꯑꯗꯨꯝ ꯐꯖꯅ ꯎꯌꯥꯟꯗ ꯈꯪꯗꯦ ꯀꯨꯀꯔꯗ ꯈꯪꯗꯦ ꯃꯣꯏ ꯊꯣꯡꯝꯉꯝꯃꯤꯕ ꯄꯣꯠꯇꯨꯣ ꯄꯥꯇ꯭ꯔꯗꯣ ꯍꯥꯞꯄꯤꯈ꯭ꯔ ꯑꯗꯨꯝ ꯊꯝꯕꯤꯔꯝꯃꯒ ꯂꯣꯏꯔꯦ ꯅꯨꯡꯉꯥꯏꯇ꯭ꯔꯦ ꯍꯥꯏꯇꯥꯥꯔꯒꯁꯨ ꯐꯖꯅ ꯆꯥꯕꯅꯦꯅ ꯁꯝꯕꯅꯦ ꯑꯗꯨꯝ ꯍꯥꯏꯗꯤ ꯑꯗꯨꯝ ꯂꯦꯞꯄꯣꯏ ꯀꯩꯕꯣꯏ ꯇꯧꯔꯒ ꯆꯥꯔꯁꯨ ꯌꯥꯏ ꯃꯌꯥꯝ ꯆꯥꯃꯤꯟꯅꯔꯗꯤ ꯄꯣꯠ ꯆꯩ ꯃꯌꯥꯝ ꯂꯣꯏꯅ ꯍꯥꯞꯆꯤꯜꯂꯔꯅꯤ ꯑꯗꯒꯤ ꯍꯣꯏ ꯊꯟꯗ ꯆꯥꯔꯗꯤ ꯃꯆꯤ ꯃꯆꯤꯗ ꯈꯪꯗꯦ ꯅꯪ ꯃꯣꯔꯝꯛꯄꯅꯤ ꯈꯪꯗꯦ ꯀꯥꯡꯉꯧꯅꯤ ꯈꯪꯗꯦ ꯅꯪꯒꯤ ꯆꯥꯛꯂꯛ ꯃꯆꯤꯗꯣ ꯈꯔ ꯈꯔ ꯑꯗꯨꯝ ꯍꯥꯞꯄꯒ ꯂꯣꯏ ꯆꯥꯕꯅꯤ ꯀꯣꯟꯁꯨ ꯃꯥꯡꯗꯕꯅꯤ ꯍꯥꯏꯕ ꯑꯃꯃꯝ ꯁꯦꯟ ꯁꯦꯟ ꯆꯥꯅꯕꯗꯣ ꯃꯌꯥꯝ ꯄꯨꯟꯅ ꯆꯥꯕꯅꯤ ꯅ ꯀꯣꯟ ꯃꯥꯡꯗꯦ ꯃꯆꯦꯠ ꯃꯆꯦꯠ ꯃꯆꯦꯠ ꯃꯆꯦꯠ ꯄꯨꯈꯔ ꯃꯆꯤꯗ ꯍꯥꯞꯅꯕ ꯅꯨꯡꯉꯥꯏꯇꯕꯅꯤꯅ ꯌꯥꯝꯕ ꯄꯣꯠꯁꯨ ꯑꯣꯏꯔꯛꯇꯣꯏꯅ ꯃꯌꯥꯝ ꯆꯥꯃꯤꯟꯅꯕꯅꯤꯅ ꯇꯧꯕꯒꯅ
ꯍꯥꯏꯗꯤ ꯃꯤ ꯌꯥꯝꯗꯕꯩ ꯋꯥꯅꯤ ꯀꯣꯜꯂꯛꯇ ꯇꯥ ꯇꯥꯏ ꯃꯥꯡꯉꯤ ꯀꯃꯥꯏꯅ ꯇꯧꯕꯅꯣ ꯈꯣꯗꯦ ꯃꯥꯡꯉꯝꯅꯤ ꯍꯧꯈꯖꯤꯛꯇꯤ ꯅꯣꯡꯃꯗ ꯃꯥꯡꯉꯤꯕ ꯀꯣꯟ ꯃꯌꯥꯝꯁꯦ
ꯑꯗꯨꯅ ꯑꯩꯈꯣꯏ ꯇꯣꯉꯥꯟ ꯇꯣꯉꯥꯟ ꯆꯥꯟꯅꯕ ꯅꯨꯃꯤꯠꯇꯅ ꯀꯣꯟ ꯌꯥꯝꯗꯦꯕ ꯍꯥꯏꯗꯤ ꯀꯩꯅꯣ ꯇꯧꯗꯦꯕ ꯀꯣꯟꯅ ꯀꯩꯁꯨ ꯌꯥꯝꯕ ꯑꯣꯏꯗꯦꯕ ꯍꯥꯏꯕꯗꯤ ꯑꯩ ꯆꯥꯗꯕ ꯑꯩ ꯄꯨꯈꯨꯝ ꯀꯣꯟꯅꯈ꯭ꯔꯅꯤ ꯑꯩꯈꯣꯏ ꯃꯥꯅ ꯆꯥꯔꯁꯨ ꯑꯩꯈꯣꯏ ꯃꯥ ꯄꯨꯈꯨꯝ ꯀꯣꯟꯅꯈ꯭ꯔꯅꯤ ꯑꯩꯈꯣꯏ ꯄꯕꯥꯗꯪ ꯈꯔ ꯀꯩꯅꯣ ꯇꯧꯋꯦ ꯃꯥꯁ ꯇꯣꯉꯥꯟꯅ ꯈꯕ ꯇꯦꯡꯀꯣꯠ ꯑꯃ ꯑꯗꯩ ꯑꯦꯟꯖꯥꯡꯗꯨꯁꯨ ꯑꯗꯨꯝ ꯀꯩꯅꯣ ꯇꯧꯗ꯭ꯔꯗꯤ ꯇꯦꯡꯀꯣꯠꯇ ꯍꯥꯞꯇ꯭ꯔꯤꯕ ꯑꯗꯨꯝ ꯗꯥꯏꯔꯦꯛ ꯄꯨꯈꯝꯗꯨꯗ ꯑꯗꯨꯝ ꯍꯩꯊꯔꯗꯥꯏ ꯑꯗꯨꯝ ꯆꯥꯔꯦꯔꯤꯕ ꯑꯩꯈꯣꯏꯗꯤ ꯍꯥꯏꯕꯗꯤ ꯇꯦꯡꯀꯣꯠ ꯅꯥꯏꯗꯅ ꯈꯣꯠꯇꯅ ꯇꯧꯕꯗꯣ ꯑꯗꯨꯝ ꯇꯧꯗ꯭ꯔ ꯆ ꯂꯥ ꯑꯗꯨꯝ ꯍꯥꯎ ꯇꯧꯕꯅꯤ ꯀꯩꯅꯣ ꯇꯧꯕꯗ ꯉꯥꯔꯨ ꯀꯩꯀꯩꯗ ꯁꯨꯝ ꯃꯁꯤ ꯑꯗꯨꯝ ꯍꯥꯞꯄ ꯆꯥꯕ ꯌꯥꯔꯦ ꯑꯗꯨꯝ
ꯑꯗꯨꯃ
ꯑꯗꯨꯃꯥꯏꯅ ꯇꯧ ꯍꯣꯔꯦꯟꯗꯒꯤ ꯅꯪ ꯆꯥꯛ ꯂꯥꯝꯕ ꯑꯩꯅ ꯍꯥꯏꯦ ꯈꯪꯖꯤꯟꯕ ꯄꯣꯠꯁꯦ ꯐꯠꯇꯦ ꯕꯅꯦ ꯌ ꯍꯪꯅꯤꯡ ꯀꯥꯟꯗ ꯈꯪꯖꯤꯟꯕ ꯀꯥꯡꯕꯨꯅꯤ ꯑꯗꯨꯝꯅ ꯌꯥꯝ ꯂꯩꯔꯤꯁꯦ ꯑꯗꯒꯤ ꯈꯣꯡ ꯍꯥꯝꯕꯒꯨꯝꯕꯗ ꯈꯥꯡꯖꯤꯟꯕ ꯈꯣꯠꯄ ꯃꯌꯥꯝꯁꯤꯅ ꯑꯃꯨꯛ ꯄꯥ ꯅꯥꯗꯅ ꯈꯣꯠꯇꯅ ꯇꯧꯔꯤ ꯃꯌꯥꯝꯁꯦ ꯑꯗꯒꯤ ꯆꯈꯥꯎ ꯆꯥꯛ ꯂꯥꯡꯕ ꯃꯇꯝꯗ ꯆ ꯆꯥꯛꯁꯦ ꯂꯥꯞ ꯑꯃ ꯂꯥꯞ ꯑꯃ ꯂꯥꯝꯅ ꯈꯪꯖꯤꯟꯕꯅꯦꯕ ꯆꯥꯛꯈꯥꯎ ꯁꯣꯛꯇꯅ ꯆꯥꯛꯈꯥꯎ ꯍꯣꯗꯅ ꯇꯧꯅꯩ ꯃꯌꯥꯝꯁꯦ ꯈꯪꯖꯤꯟꯕ ꯍꯥꯏꯕꯁꯤꯅ ꯄꯄ ꯐꯠꯇꯦ ꯑꯩ ꯌꯥꯝ ꯆꯥꯔꯨꯗ꯭ꯔꯁꯨ ꯑꯩ ꯈꯤꯇꯪ ꯆꯥꯕꯗꯨꯣ ꯐꯅꯕ ꯑꯗꯨꯝ ꯃꯇꯝꯗꯨꯕꯨꯔꯗꯤ ꯑꯩ ꯈꯔꯗꯤ ꯆꯥꯎꯥꯒꯦ ꯀꯣ ꯈꯣꯔꯦꯟ ꯀꯣꯟꯅ ꯆꯥꯃꯤꯟꯅꯔꯁꯨ ꯌꯥꯅꯕ ꯍꯥꯏꯅ ꯑꯗꯨꯝ ꯊꯥꯗꯍꯧꯕ ꯅꯠꯇ꯭ꯔꯗꯤ ꯑꯗꯨꯝ ꯀꯩ ꯍꯥꯏꯅꯤ ꯍꯛꯆꯥꯡ ꯁꯣꯛꯄ ꯈꯣꯠꯄ ꯇꯧꯕꯗꯣ ꯑꯗꯨꯃꯥꯏꯅ ꯑꯣꯏꯕꯅꯦꯕ
ꯃꯥꯅꯦ ꯑꯗꯨꯕꯨꯗꯤ ꯌꯥꯝ ꯆꯨꯝꯃꯕ ꯋꯥꯐꯝꯅꯤ ꯑꯩ ꯏꯇꯣꯝꯅ ꯆꯥꯕꯁꯨ ꯌꯥꯝ ꯇꯟꯒꯜꯂ ꯑꯗꯨꯁꯨ ꯑꯌꯥꯝꯕꯅꯤꯗ ꯑꯩꯅ ꯆꯥꯕꯗꯁꯨ ꯀꯅꯥ ꯊꯤꯡꯒꯗꯣꯏꯅꯣ ꯑꯗꯨꯕꯨꯗꯤ ꯇꯟꯕꯒꯤꯅꯤꯇꯣꯞꯅ ꯆꯥꯕꯗꯣ
ꯅꯪꯅ ꯍꯦꯟꯅ ꯇꯧꯁꯤꯟꯕꯩꯅꯦ ꯍꯥꯏꯕ ꯃꯤꯅꯗꯤ ꯑꯗꯨꯝ ꯆꯥꯎ ꯈꯣꯠꯂꯝ ꯍꯥꯏꯔꯝꯒꯅꯤ ꯅꯪꯅ ꯍꯦꯛꯇ ꯃꯌꯥꯝ ꯆꯥꯃꯤꯟꯅꯗꯦ ꯅꯨꯡꯉꯥꯏꯇꯦ ꯈꯣꯠꯇꯦꯅ ꯑꯗꯨꯝ ꯍꯥꯏꯔꯝꯒꯅꯤ ꯃꯣꯏꯅꯗꯥꯎ ꯆꯥꯊꯣꯛ ꯆꯥꯊꯣꯛ ꯅꯍꯥꯟ ꯆꯥꯈ꯭ꯔꯦ ꯈꯣꯠꯀ꯭ꯔꯦꯅ ꯃꯣꯏ ꯀꯩꯅꯣ ꯁꯥꯎꯅꯨꯡꯉꯥꯏ ꯂꯩꯇꯦꯕ
ꯍꯥꯏꯌꯦꯕ ꯑꯗꯨ ꯍꯥꯏꯔꯒꯁꯨ ꯑꯗꯨꯗꯤ ꯑꯃꯨꯛ ꯀꯩ ꯍꯥꯏꯅꯤ ꯑꯦꯔꯦꯟꯖꯃꯦꯟꯗꯣ ꯑꯃꯨꯛ ꯇꯧꯕ ꯁꯤꯟꯕ ꯂꯥꯡꯕ ꯑꯃꯨꯛ ꯇꯧꯔꯒ ꯑꯃꯨꯛ ꯂꯩꯕꯗꯣ ꯑꯗꯨꯁꯨ ꯄꯟꯕ ꯇ ꯋꯥꯔꯕꯃꯤꯅ ꯂꯣꯏꯅꯃꯛ ꯍꯥꯟꯅ ꯂꯣꯏꯅꯃꯛ ꯁꯤꯟꯕ ꯂꯥꯡꯕ ꯂꯣꯏꯔꯝꯃꯒ ꯇꯥꯞꯄ ꯂꯧꯊꯔ ꯆꯥꯈꯤꯕꯗꯨꯝ ꯐꯕ ꯑꯗꯨ ꯅꯠꯇꯕꯅꯤ ꯏꯁꯥꯥꯁꯗ ꯁꯥꯎꯅꯤꯡꯒꯨꯝ ꯀꯔꯤꯒꯨꯝ ꯑꯗꯒꯤ ꯂꯥꯝꯕꯒꯤ ꯈꯣꯏꯗꯥꯥꯡ ꯈꯣꯏꯠꯁꯥꯎꯅꯕꯒ ꯀꯔꯤ ꯇꯧꯔꯒ ꯄꯨꯂꯞ ꯄꯨꯟꯁꯤꯟꯊꯔꯒ ꯑꯅꯤ ꯏꯗ
ꯑꯗꯨꯅꯦ ꯅꯪ ꯉꯥꯏꯔꯅꯤ ꯑꯗꯩ ꯆꯥ ꯑꯗ ꯑꯃꯨꯛ ꯒ꯭ꯌꯥ ꯃꯌꯥꯝ ꯑꯃ ꯇꯥꯔꯣꯏꯗꯣ ꯑꯃꯨꯛ ꯉꯥꯏꯅ ꯑꯃꯨꯃꯨꯛ ꯉꯥꯏꯅ ꯇꯧꯅꯤꯡꯗꯣ ꯅꯪ ꯆꯥꯐꯝꯊꯣꯛꯄ ꯈꯔ ꯆꯥꯒꯗꯤ ꯏꯁꯆꯧꯁꯨ ꯂꯥꯡꯉꯔꯣꯏ ꯆꯥꯛ ꯁꯨꯝꯥꯖꯜꯂ ꯁꯨꯝꯥꯝꯁꯤꯜꯂ ꯊꯕꯛꯣꯏꯜꯛ ꯀꯋꯥꯏꯗꯣ ꯑꯩꯅꯍꯥꯟ ꯁꯥꯎꯔꯤ ꯅꯣꯏꯗ ꯇꯥ ꯁꯨꯝ ꯍꯥꯎ ꯁꯨꯕꯥꯥꯖ ꯆꯇ꯭ꯔꯥꯗ ꯅꯣꯏꯔꯗꯤ ꯑꯃꯨꯛ ꯏꯗꯨꯅ ꯆꯥꯕ ꯇꯧꯋ ꯇꯧꯔꯤꯗꯤ ꯇꯧꯗꯅꯪꯛ ꯅꯨꯪꯉꯥꯏꯇꯥꯗꯅꯥ ꯄꯨꯜꯂꯞ ꯆꯥꯕꯅꯨꯡꯉꯥꯏ ꯂꯩꯔꯦ ꯀꯈꯤꯟꯅ ꯆꯥꯕ ꯌꯥꯕ ꯄꯣꯠꯇ ꯇꯗꯤ ꯑꯩꯩꯅ ꯁꯥꯎꯔꯤꯗ ꯌꯥꯝ ꯃꯦꯟ ꯇꯥꯗꯦ ꯆꯥꯛ ꯃꯇꯝ ꯑꯩꯈꯣꯏꯗꯤ ꯃꯇꯝꯁ ꯁꯣꯏꯖꯟꯅꯉ ꯑꯗꯨꯝ ꯍꯣꯠꯅꯩꯑꯕ ꯆꯥꯈꯤꯕ ꯄꯣꯠꯇꯣ ꯍꯥꯏꯗꯤ ꯄꯨꯛꯅꯤ ꯅ ꯆꯥꯒꯅ ꯈꯪꯗꯦ ꯑꯌꯨꯛ ꯅꯨꯡꯗꯥꯡ ꯆꯥꯛ ꯂꯥꯝꯗ꯭ꯔꯦ ꯍꯥꯏꯔꯁꯨ ꯈꯤꯇꯪꯗꯪ ꯃꯇꯝꯗꯨ ꯌꯧꯔꯛꯑꯗꯤ ꯈꯤꯇꯪꯗ ꯊꯥꯗꯅꯉꯥꯏ ꯍꯣꯠꯅꯕꯗꯣ ꯑꯗꯨꯃꯥꯏꯅ ꯇꯧꯋꯦ ꯆꯥꯛ ꯅꯥꯞ ꯇꯁꯨ ꯆꯥꯛ ꯆꯥꯕ ꯐꯔꯛ ꯇꯥꯔꯦ ꯍꯥꯏꯇꯥꯔꯁꯨ ꯀꯩ ꯀꯩꯅꯣ ꯈꯔ ꯂꯩꯕ ꯊꯤꯔꯒ ꯅꯕꯨꯣꯏ ꯐꯪꯗꯦ ꯑꯗꯒꯤ ꯁꯪꯒꯣꯝ ꯈꯛꯇ ꯈꯤꯇꯪ ꯄꯨꯛ ꯊꯟꯅꯕ ꯇꯧꯔꯒ ꯇꯧꯕ ꯇꯧꯋꯦꯕ ꯅꯣꯏꯁ ꯍꯦꯛꯇ ꯉꯥꯏꯗꯅ ꯈꯣꯠꯇꯅ ꯇꯧꯔ ꯂꯩꯕꯗꯣ ꯐꯠꯇꯦ ꯍꯥꯏꯕꯗ
ꯎꯝ ꯍꯣꯔꯗꯦ ꯀꯅꯦ ꯇꯥꯏꯔꯦ ꯆꯔꯒꯤ
ꯍꯥꯎꯔꯒꯦ
ꯍꯣꯏ ꯍꯣꯏ ꯑꯩ ꯊ ꯐꯪꯉꯤꯒꯦ ꯁꯣꯝꯗ ꯆꯥꯛꯏꯁꯤꯡ ꯀꯩ ꯀꯩ ꯑꯝ ꯇꯣ
ꯇꯧꯔꯣ ꯇꯧꯔꯣ ꯅꯣꯏꯁꯨ ꯉꯥ ꯀꯌꯥꯖꯤꯡ ꯄꯛ ꯊꯕꯛ ꯆꯤꯟꯖꯥꯔꯝꯃꯅꯤ ꯊꯝꯃꯦ ꯊꯝꯃꯦ